ꯍꯜꯂꯣ
ꯎꯝ ꯀꯩꯗꯧꯔꯝꯃꯤꯅꯣ
ꯆꯨꯞꯄꯝꯕꯅꯦ ꯅꯪꯗꯤ
ꯎꯝ ꯑꯩꯁꯨ ꯍꯤꯞꯇꯤꯌꯦ ꯑꯁ ꯈꯪꯗꯦꯗ ꯋꯦꯗꯔꯁꯤꯒ ꯎꯝ
ꯍꯛꯆꯥꯡ ꯈꯔ ꯉꯝꯗꯦ ꯍꯥꯏꯕꯗꯨꯕꯨ ꯀꯃꯥꯏ ꯇꯧꯔꯒꯦ ꯐꯔꯕꯣ
ꯍꯛꯆꯥꯡꯁꯦ ꯏꯁꯥꯗꯤ ꯏꯁꯥꯗꯤ ꯀꯩꯝ ꯇꯧꯗꯦꯗ ꯈꯪꯅꯥꯎꯖꯤꯒ ꯅꯥꯇꯣꯟꯁꯦ ꯈꯔ ꯅꯨꯡꯉꯥꯏꯇꯕꯩ ꯋꯥꯔꯤ ꯏꯁꯥꯗ ꯍꯛꯆꯥꯡ ꯅꯨꯡꯉꯥꯏꯇꯕ ꯈꯣꯠꯇꯕ ꯀꯣꯛ ꯆꯤꯛꯄ ꯀꯩꯅꯨꯝ ꯇꯧꯕꯗꯨꯗꯤ ꯇꯧꯗꯦ
ꯑꯣ ꯅꯪꯒꯤ ꯅꯥꯇꯣꯟ ꯐꯨꯟ ꯐꯨꯜꯂꯒ ꯉꯥꯎꯅꯥ ꯇꯪ ꯈꯤꯇꯪ ꯅꯨꯡꯉꯥꯏꯇꯕꯤꯗꯣ ꯇꯧꯕ꯭ꯔꯥ
ꯎꯝ ꯎꯝ ꯗꯨꯃꯥꯏ ꯇꯧꯕ
ꯑꯗꯣ ꯅꯣꯡꯃꯥꯡꯈꯥꯗꯣ ꯈꯤꯇꯪ ꯍꯦꯛꯎꯔꯣ
ꯎꯝ
ꯑꯗꯨꯒ ꯏꯁꯤꯡꯗ ꯒꯣꯔꯣꯡ ꯒꯣꯔꯣꯡ ꯒꯣꯔꯣꯡ ꯁꯧꯍꯜꯂꯒ ꯏꯁꯀꯤꯃꯗꯨ ꯇꯧꯑꯣ ꯀꯌꯥꯝ ꯌꯥꯝꯒꯦ ꯌꯦꯡꯉꯣ ꯑꯃꯨꯛ ꯇꯧꯕꯗ ꯉꯥꯏꯍꯥꯛꯇꯪꯗꯤ ꯐꯈꯤꯅꯦꯕꯀꯣ ꯃꯩꯁꯥꯗꯨꯅ ꯋꯥꯉꯥꯡ ꯍꯥꯡꯕꯅꯦꯕ ꯑꯗꯨ ꯅꯣꯡꯃꯗꯅꯦ ꯑꯍꯨꯝꯂꯛ ꯇꯧꯋꯕ ꯑꯌꯨꯛꯇ ꯑꯃꯨ ꯇꯧꯊꯣꯛꯑꯑꯣꯗꯅ
ꯎꯝ
ꯃꯁꯥꯗꯣ ꯑꯗꯨꯒ ꯅꯨꯡꯊꯤꯟꯗ ꯑꯃ ꯇꯧꯊꯣꯛꯑꯣ
ꯎꯝ
ꯑꯗꯨꯒ ꯅꯨꯡꯗꯥꯡ ꯋꯥꯏꯔꯝꯗꯕꯒ ꯐꯖꯣꯏꯅ ꯇꯧꯊꯣꯛꯑꯦ ꯑꯗꯣꯒꯤ ꯅꯨꯃꯤꯠ ꯅꯤꯅꯤꯗ ꯈꯌꯥꯌꯥꯝꯥꯎ ꯃꯥꯡꯈ꯭ꯔꯗꯧꯅꯦ ꯅꯪꯒꯤ ꯂꯣꯛꯇꯣ
ꯍꯣꯔꯦꯟꯗꯤ ꯑꯝꯇ ꯍ ꯌꯧꯕꯤꯌꯦ
ꯑꯝ
ꯑꯍꯟꯕꯨ ꯐꯣꯟ ꯐꯣꯟ ꯂꯩꯕꯩ ꯄ꯭ꯂꯥꯟꯗꯨꯕꯨ ꯀꯃꯥꯏꯅ ꯇꯧꯔꯒꯦ ꯂꯩꯔꯣꯏꯗ꯭ꯔꯣ
ꯐꯣꯟ ꯂꯩꯕꯒꯤ ꯄ꯭ꯂꯥꯟꯁꯦ ꯍꯟꯗꯛꯀꯤ ꯑꯩꯈꯣꯏꯒꯤ ꯂꯨꯍꯣꯡꯕꯗꯣ ꯑꯗꯨꯗ ꯄꯩꯁꯥꯁꯦ ꯈꯔ ꯍꯥꯏꯖꯤꯟꯈ꯭ꯔꯦꯕꯀꯣ
ꯎꯝ
ꯑꯩꯈꯣꯏꯗꯥꯗꯒꯤꯁꯨ ꯃꯥꯅ ꯄꯥꯝꯕ ꯃꯥꯟꯅꯕꯒꯤ ꯍꯌꯦꯡ ꯆꯥꯌꯦꯡꯁꯤꯡꯗꯣ ꯐꯖꯅ ꯁꯨꯅ ꯍꯜꯂꯛꯇꯗꯅ ꯄꯩꯁꯥ ꯈꯔ ꯄꯨꯊꯥꯗꯅ ꯃꯥꯜꯂꯦ
ꯎꯝ
ꯎꯝ
ꯑꯗꯨꯒꯤ ꯐꯣꯜ ꯂꯩꯕꯒꯤ ꯄ꯭ꯂꯥꯟꯁꯦ ꯍꯧꯖꯤꯛ ꯀꯩꯅꯣ ꯇꯧꯔꯤ ꯑꯩꯈꯣꯏ ꯆꯟꯗ꯭ꯔꯁꯨ ꯊꯣꯛꯂꯛꯄ ꯃꯥꯏ ꯄꯩꯁꯥꯁꯨ ꯐꯪꯗꯕ ꯇꯤꯀꯦꯠ ꯅꯨꯡꯀꯦꯠ ꯈꯔ ꯀꯛꯅꯈꯤꯕꯒꯤꯦ ꯈꯔ ꯀꯩꯅꯣ ꯇꯧ ꯂꯩꯔꯦ ꯑꯗꯨꯅ ꯃꯥꯒꯤ ꯄꯩꯁꯥ ꯈꯔ ꯐꯪꯗꯧꯕ ꯂꯩꯌꯦꯕꯀꯣ
ꯎꯝ
ꯑꯗꯨꯗꯨ ꯄꯩꯁꯥꯗꯣ ꯍꯦꯛ ꯊꯥꯗꯣꯔꯛꯄꯒ ꯑꯃ ꯂꯧꯕꯒꯤ ꯄ꯭ꯂꯥꯟꯕꯨꯗꯤ ꯂꯩꯔꯦ ꯑꯩꯒꯤ ꯄꯩꯁꯥ ꯈꯔ ꯇꯨꯡꯁꯤꯜꯂ ꯈꯣꯠꯆꯤꯜꯂ ꯇꯧꯔꯒ
ꯑꯝ
ꯑꯗꯨꯃꯥꯏꯅ
ꯀꯩ ꯀꯩ ꯀꯝꯕ ꯃꯣꯗꯦꯜ ꯑꯣꯏꯅ ꯑꯦꯝ ꯇꯧꯔꯤꯅꯣ ꯀꯩꯅꯣ ꯐꯣꯟꯗꯨꯕꯨ
ꯑꯁ ꯐꯣꯟꯁꯦ ꯌꯥꯝ ꯇꯥꯡꯃꯒꯇꯤ ꯀꯩꯁꯨ ꯂꯩꯔꯔꯣꯏꯗ ꯀꯩꯗꯧꯔꯨꯗꯣꯏꯅꯣ ꯑꯇꯥꯡꯕ ꯄꯥꯏꯔꯒ ꯑꯩꯒꯤ ꯆꯍꯤ ꯃꯇꯥꯡꯁꯤꯗ ꯐꯣꯟꯗꯨꯅ ꯃꯌꯥꯝ ꯇꯥꯡꯁꯤꯜꯂꯒ ꯄꯩꯁꯥ ꯇꯥꯜꯂꯛꯇꯧꯁꯨ ꯅꯠꯇꯦ
ꯎꯝ ꯑꯗꯨ ꯀꯩꯅꯣ ꯑꯥꯏꯐꯣꯟ ꯂꯩꯗꯔꯥ ꯑꯦꯟꯗ꯭ꯔꯣꯏꯗ ꯂꯩꯗꯦꯔꯥ
ꯑꯁ ꯀꯔꯤ ꯂꯩꯁꯤꯒꯦ ꯈꯜꯂꯤꯅ ꯀꯔꯝꯕꯅ ꯐꯅꯤꯅꯣ ꯋꯥꯈꯜꯗ
ꯀꯦꯃꯦꯔꯥꯒꯤ ꯀꯦꯃꯦꯔꯥ ꯀꯩꯀꯥꯒꯤꯕꯨꯗꯤ ꯍꯥꯏꯔꯨꯕꯨꯗꯤ ꯑꯥꯏꯐꯣꯟꯕꯨꯗꯤ ꯅꯨꯡꯉꯥꯏꯕꯀꯣ
ꯎꯝ ꯑꯗꯨꯝ ꯁꯤꯛꯁꯇꯤꯟ ꯅꯠꯇ꯭ꯔꯁꯨ ꯈꯪꯗꯦ ꯐꯤꯐꯇꯤꯟ ꯅꯠꯇ꯭ꯔ ꯁꯤꯛꯁꯇꯤꯟ ꯌꯦꯡꯉꯣ ꯀꯩꯅꯣ ꯑꯗꯣ ꯀꯩꯅꯣꯗ ꯐꯤꯐꯇꯤꯟꯗꯤ ꯌꯥꯝ ꯍꯣꯡꯉꯝꯃꯤꯅꯦ ꯍꯧꯖꯤꯛ ꯀꯩꯅꯣꯗ ꯍꯦꯟ ꯈꯔ ꯐꯕ ꯇꯉꯝꯁꯦ
ꯎꯝ ꯐꯤꯐꯇꯤꯟꯤꯟꯗꯇ ꯀꯨꯟꯊ꯭ꯔꯥꯃꯨꯛꯀꯤ ꯆꯥꯡ ꯑ꯭ꯋꯥꯏꯃꯨꯛꯇ ꯐꯪꯉꯃꯣꯏꯗ꯭ꯔꯣ
ꯈꯨꯠ ꯇ꯭ꯔꯥ ꯅꯤꯐꯨ ꯌꯧꯐꯥꯠꯇ ꯑꯗꯨꯗꯥꯏ ꯂꯣꯏ ꯅꯤꯐꯨ ꯑꯗꯨꯋꯥꯏ ꯐꯪꯉꯤ ꯈꯔ ꯕꯦꯇ꯭ꯔꯤ ꯍꯦꯜꯊ ꯈꯔ ꯋꯥꯡꯕꯗ ꯐꯤꯐꯇꯤꯟꯁꯦ ꯑꯗꯨꯝ ꯌꯥꯔꯕꯗ ꯃꯩ ꯁꯨ ꯈꯥꯡꯕꯅꯦ ꯑꯗꯨꯒꯗꯤ ꯀꯦꯃꯦꯔꯥꯁꯨ ꯁꯦꯡꯕꯅꯦꯕ ꯑꯗꯨꯝ ꯐꯤꯞꯇꯤꯟꯁꯦ ꯄ꯭ꯔꯕꯤꯟ ꯚꯥꯏꯗ ꯄ꯭ꯔꯕꯤꯟꯒꯤꯗꯨ ꯍꯦꯟꯅꯤ ꯃꯥ ꯄꯥꯏꯗꯣ ꯀꯨꯋꯟꯇꯜ ꯃꯣꯏ ꯃꯃꯥꯟꯅꯕꯗꯩ ꯂꯧꯒꯤꯕꯅꯦ ꯅꯤꯐꯨꯒ ꯅꯤꯐꯨ ꯍꯨꯝꯗꯣꯏꯗꯔ ꯀꯩꯅꯣ ꯂꯧꯒꯤꯕꯅꯤ ꯄ꯭ꯔꯕꯤꯟꯒꯤꯗꯣ
ꯍꯧꯖꯤꯛꯄꯨꯗꯤ ꯑꯃꯨꯛ ꯍꯣꯡꯗꯔꯝꯃꯅꯤ
ꯊꯥꯔꯇꯤꯟ ꯑꯃ ꯄꯥꯏꯔꯝꯗꯥꯏꯅꯦ
ꯀꯅꯥꯅꯣ
ꯄ꯭ꯔꯕꯤꯟꯕꯣ
ꯄꯥꯏꯗꯦꯗ ꯑꯦ ꯄꯣꯀꯣ ꯄꯣꯀꯣ ꯑꯦꯛꯁ ꯇꯨꯔ ꯀꯩꯅꯣ ꯄꯥꯏꯔꯝꯕꯅꯦ ꯑꯗꯩ ꯑꯃꯨꯛ ꯑꯥꯏ ꯐꯣꯟ ꯐꯤꯞꯇꯤꯟꯗꯣ ꯂꯩꯒꯤꯝꯅꯦ
ꯎꯝ
ꯑꯩꯖꯨ
ꯑꯩꯁꯨ ꯄ꯭ꯂꯥꯟ ꯄ꯭ꯂꯥꯟꯕꯨꯗꯤ ꯇꯧꯔꯤ ꯈꯪꯗꯦ ꯍꯟꯗꯛ ꯁꯦꯞꯇꯦꯝꯕꯔꯁꯤꯗ ꯃꯔꯨꯞ ꯃꯔꯨꯞ ꯑꯃ ꯍꯧꯗꯣꯔꯤ ꯂꯤꯁꯤꯡ ꯑꯃ ꯆꯧꯉꯥ ꯈꯥꯏꯕꯤ ꯂꯤꯁꯤꯡ ꯀꯨꯟꯊ꯭ꯔꯥ ꯇꯥꯕꯤꯕ ꯑꯗꯨꯗꯣ
ꯑꯥ
ꯐꯪꯉꯥꯒ ꯈꯤꯇꯪ ꯍꯥꯞꯐꯜꯂꯒ ꯌꯨꯝꯗ ꯗꯨꯃꯥꯏꯅ ꯂꯩꯖꯤꯔꯥ ꯈꯜꯂꯤꯝꯅꯤ ꯌꯥꯡꯈꯩ ꯌꯥꯡꯈꯩ ꯐꯥꯎꯒꯤ ꯃꯅꯨꯡꯗ ꯔꯦꯟꯖꯇ ꯂꯩꯕ ꯑꯃ ꯍꯦꯟ ꯑꯣꯏꯔꯖꯨ ꯌꯦꯡꯉꯥꯒ ꯑꯃ ꯈꯥꯐꯕꯃꯥ ꯑꯃ
ꯂꯤꯁꯤꯡ ꯑꯃ ꯆꯧꯉꯥ ꯍꯨꯜꯂꯒ ꯀꯣ
ꯑꯥ ꯀꯨꯟꯊ꯭ꯔꯥ ꯇꯥꯕ ꯊꯥ ꯊꯥ ꯀꯨꯟ ꯑꯣꯏꯒꯗꯕ
ꯀꯩꯅꯣꯗꯒꯤꯔꯣ ꯀꯔꯝ ꯀꯥꯟꯗꯩꯅꯣ ꯍꯧꯗꯣꯏꯕꯣ
ꯁꯦꯞꯇꯦꯝꯕꯔꯗꯩ
ꯑꯦ ꯁꯦꯞꯇꯦꯝꯕꯔꯗ ꯑꯩꯁꯨ ꯃꯔꯨꯞ ꯑꯃ ꯂꯣꯏꯕ ꯇꯧꯕ
ꯏꯟꯇꯔꯦꯁꯅ ꯂꯨꯄꯥ ꯆꯥꯝ ꯆꯥꯝꯃ ꯑꯣꯏꯒꯗꯕ
ꯑꯣ
ꯑꯗꯨꯃꯥꯏꯅ ꯃꯔꯨꯞꯇꯨꯕꯨꯗꯤ ꯑꯩꯅ ꯈꯣꯏ ꯆꯦꯗ ꯑꯩꯈꯣꯏ ꯆꯦꯗ ꯍꯥꯏꯕꯅꯦ ꯃꯔꯨꯞꯇꯣ ꯑꯩꯅ ꯉꯝꯃꯥ ꯍꯨꯜꯂꯒꯦ ꯑꯩꯅ ꯉꯝꯗ꯭ꯔꯀꯥꯟꯗ ꯅꯪ ꯍꯨꯜꯂꯣ ꯍꯥꯏꯕ ꯍꯣꯏ ꯃꯥꯅꯁꯨ ꯃꯥꯅꯁꯨ ꯍꯥꯏ ꯐꯣꯟ ꯐꯣꯟ ꯅꯪ ꯐꯣꯟ ꯂꯩꯔꯗꯤ ꯂꯣꯟꯗꯣ ꯈꯔ ꯊꯤꯕꯤꯒꯦꯅ ꯍꯥꯏꯕ ꯑꯗꯨ ꯂꯣꯟ ꯂꯧꯗꯣꯏ ꯁꯔꯨꯛꯄꯨꯗꯤ ꯃꯔꯨꯞꯇꯣ ꯑꯣꯏꯅ ꯃꯥ ꯈꯔ ꯊꯤꯍꯜꯂꯒꯦ ꯇꯧꯕꯅꯤ ꯑꯗꯨꯃꯥꯏꯅ ꯇꯧꯔꯒꯦꯅ
ꯉꯟꯅ ꯂꯧꯊꯣꯛꯇꯣꯏꯔꯣ
ꯌꯥꯔꯗꯤ ꯈꯔꯥꯉꯟꯅ ꯂꯧꯒꯦ ꯇꯧꯅꯤ ꯑꯅꯤ ꯑꯍꯨꯝꯂꯛꯁꯨ ꯑꯅꯤ ꯑꯍꯨꯝ ꯁꯨꯕꯒꯨꯝꯕ
ꯑꯗꯥꯏꯅ ꯂꯧꯖꯤꯔ ꯈꯜꯂꯤ
ꯃꯔꯨꯞꯅ ꯀꯅꯥꯅ ꯍꯧꯗꯣꯏꯕ ꯅꯨꯄꯤ ꯃꯆꯥꯅꯔꯣ ꯅꯨꯄꯥ ꯃꯆꯥꯅꯔꯣ
ꯅꯨꯄꯤ ꯃꯆꯥꯅꯅꯤ ꯏꯃꯥꯟ ꯏꯃꯥꯟꯅꯕ ꯃꯣꯏ ꯃꯅꯥꯎꯄꯤꯔ ꯃꯆꯦ ꯃꯣꯏꯔꯥ ꯀꯩꯅꯣꯝ ꯑꯣꯏꯕꯅꯤ
ꯃꯣꯏꯔꯥꯡꯅꯨꯄꯤꯗꯤ ꯀꯤꯖꯩꯀꯣ
ꯃꯣꯏꯔꯥꯡ ꯃꯣꯏꯔꯥꯡꯗꯤ ꯆꯤꯡꯗ꯭ꯔꯦꯗ ꯃꯣꯏꯗꯣ ꯅꯔꯥꯟ ꯁꯦꯟꯅꯅꯤ
ꯅꯔꯥꯟꯁꯦꯅꯒ ꯃꯣꯏꯔꯥꯡꯒꯖꯦ ꯀꯩꯅꯣ ꯆꯤꯡꯕ꯭ꯔꯣ ꯑꯥ ꯅꯔꯥꯟ ꯁꯦꯟꯅꯥꯖꯦ ꯅꯤꯡꯊꯧꯀꯣꯛ ꯆꯤꯡꯕ꯭ꯔꯣ
ꯑ ꯅꯤꯡꯊꯧꯀꯣꯛ ꯆꯤꯡꯉꯦ
ꯑꯣ
ꯃꯣꯏꯔꯥꯡ ꯍꯥꯏꯁꯦ ꯑꯃ ꯅꯔꯥꯟ ꯁꯦꯟꯅ ꯂꯩꯔꯥ ꯃꯇꯨꯡꯗ ꯋꯦꯜꯀꯝ ꯇꯨ ꯃꯣꯏꯔꯥꯡ ꯊꯥꯕꯗꯣ
ꯅꯔꯥꯟ ꯁꯦꯟꯅꯥ ꯂꯩꯔ ꯃꯇꯨꯡꯗ ꯅꯠꯇꯦꯍꯦ ꯋꯦꯜꯀꯝ ꯇꯨ ꯃꯣꯏꯔꯥꯡ ꯊꯥꯏꯗꯤ
ꯁꯤꯗꯒꯤ ꯀꯨꯝꯒꯤꯕꯗ ꯍꯥꯏꯕ ꯁꯤꯗꯩ ꯀꯨꯝꯒꯤꯕꯗ ꯁꯤꯗꯩ ꯀꯨꯝꯒꯤꯕꯗ ꯗꯒꯣꯡ ꯂꯩꯔꯅꯤ ꯃꯤꯗꯒꯣꯡ ꯃꯇꯪ ꯊꯤꯅꯨꯡꯒꯩ ꯑꯥ ꯁꯤꯗꯩ ꯀꯨꯝꯕꯤꯗ ꯍꯥꯏꯔꯛꯀꯁꯦ ꯅꯤꯡꯗꯀꯣꯡ ꯂꯩꯔꯅꯤ ꯃꯊꯪ ꯊꯤꯅꯨꯡꯒꯩ ꯂꯩꯔꯅꯤ ꯊꯤꯅꯨꯡ ꯐꯨꯋꯥꯂ ꯂꯩꯔꯅꯤ ꯐꯨꯋꯥꯂ ꯃꯊꯪ ꯅꯥ ꯂꯩꯔꯅꯤ ꯅꯁꯦꯟꯅ ꯃꯊꯪ ꯊꯝꯅꯥꯄꯣꯛꯄꯤ ꯊꯝꯅꯥꯄꯣꯛꯄꯤ ꯃꯊꯪ ꯀꯝ ꯇꯨ ꯃꯣꯏꯔꯥꯡꯗꯣ ꯂꯩꯗꯣꯏꯅꯦꯕ
ꯑꯣ
ꯑꯥ ꯃꯣꯏꯔꯥꯡ ꯀꯟꯁꯇꯤꯇ꯭ꯋꯦꯟꯁꯤ ꯆꯤꯡꯗꯦꯕ ꯅꯤꯡꯊꯧꯀꯣꯡ ꯒꯣꯕꯤꯟꯗꯥꯁꯀꯤ
ꯑꯣ ꯒꯣꯕꯤꯟꯗꯥꯁꯀꯤ ꯀꯦꯟꯗ꯭ꯔꯆꯤꯡꯉꯦꯕꯀꯣ ꯈꯪꯗꯦꯗꯥ ꯇꯧꯔꯤꯗ
ꯃꯗꯨ ꯅꯨꯄꯥꯗꯣ ꯀꯥꯒꯤꯗꯨ ꯃꯥꯜꯂꯦ ꯍꯟꯗꯛꯁꯨ
ꯀꯥꯈꯤꯅꯦꯍꯦ ꯌꯥꯔꯣꯏ
ꯃꯥꯏ ꯂꯝꯕꯥ ꯂꯩꯇꯦꯕ ꯃꯥꯏ ꯂꯝꯕꯥ ꯂꯩꯇꯦ
ꯑꯗꯣ ꯀꯩꯅꯣꯖꯦ ꯎꯝ ꯅꯤꯡꯊꯧꯈꯣꯡꯗꯤ ꯑꯥꯔ ꯑꯦꯁ ꯑꯦꯁꯄꯨ ꯂꯣꯏ ꯌꯥꯎꯔꯛ ꯇꯧꯔꯤꯅꯦ ꯃꯩꯇꯩ ꯃꯥꯟꯕꯕꯨ ꯑꯝꯇ ꯂꯩꯍꯧꯗꯦꯅꯦ ꯑꯩꯅ ꯂꯥꯏꯔꯤꯛꯇ ꯆꯪꯉꯨꯕꯗꯣ ꯅꯨꯄꯤ ꯑꯉꯥꯡꯗꯤ ꯈꯔ ꯃꯥꯜꯂꯤꯀꯣ
ꯁꯛ ꯅꯨꯄꯥꯁꯤꯡ ꯂꯣꯏ ꯃꯌꯥꯡ ꯃꯥꯟꯕꯅꯤ
ꯎꯝ ꯃꯌꯥꯝ ꯂꯣꯏ ꯃꯥꯜꯂꯤ ꯃꯁꯛꯁꯤꯡꯗꯣ
ꯅꯣꯏ ꯑꯃ ꯀꯩꯅꯣꯗꯨꯁꯨ ꯅꯣꯏ ꯑꯃ ꯀꯩꯅꯣ ꯑꯣꯏꯕꯗꯨ ꯑ ꯀꯤꯌꯔꯇꯦꯛꯀꯔ ꯕꯤꯖꯨ ꯍꯥꯏꯕ꯭ꯔꯣ ꯀꯩꯅꯣ
ꯖꯨꯖꯨ
ꯎꯝ ꯀꯩꯅꯣꯅ ꯄ꯭ꯔꯕꯤꯟ ꯍꯥꯏꯅꯤ ꯀꯩꯅꯣ ꯁꯤ ꯐꯩ ꯌꯥꯔꯤꯕ ꯌꯥꯎ ꯃꯨꯕꯅꯤꯅ
ꯎꯝ ꯌꯥꯔꯤꯕ ꯌꯥꯝꯎꯅ ꯎ ꯃꯥꯅ ꯆꯥꯕ ꯆꯗꯝꯗꯨꯗꯤ ꯏꯕꯨꯡꯉꯣ
ꯁꯥꯅꯝ
ꯎꯝ ꯃꯣꯏꯒꯤ ꯀꯩꯅꯣꯁꯦ ꯅꯤꯡꯊꯧꯈꯣꯡ ꯀꯥꯡꯕꯨꯁꯦ ꯆꯥꯕꯗꯅꯦ ꯆꯅꯝ ꯃꯔꯨ ꯐꯖꯅ ꯆꯥꯏ ꯇꯤꯜꯍꯧ ꯐꯖꯅ ꯆꯥꯏ ꯃꯣꯔꯣꯛ ꯐꯅ ꯆꯤꯈꯥꯏꯕꯅꯤ ꯇꯧꯔꯤ
ꯖꯨꯖꯨꯒꯤ ꯅꯨꯡꯉꯥꯏꯕ ꯋꯥꯔꯤ ꯑꯃ ꯂꯩꯌꯦ ꯑꯦꯛꯁꯤꯗꯦꯟꯗꯨꯗ ꯑꯛ ꯏꯇꯤꯕꯖꯤꯅꯅꯦ ꯍꯥꯏꯐꯦꯠꯇꯪ ꯁꯤꯠꯄ ꯃꯈꯣꯡꯁꯦ ꯀꯔꯤꯝ ꯁꯣꯛꯇꯕ ꯍꯥꯏꯇꯥꯔꯦ ꯃꯥꯅ ꯑꯣꯐꯤꯁ ꯑꯩꯈꯣꯏꯒꯤ ꯀꯩꯅꯣ ꯀꯥꯅꯤꯡꯗꯕꯩ ꯇꯥꯏꯞ ꯆꯥꯡꯁꯦ ꯃꯈꯣꯡꯗꯨ ꯃꯥꯏ ꯕꯦꯟꯗꯦꯖ ꯑꯆꯧꯕ ꯑꯃ ꯌꯦꯠꯁꯟꯂꯦ ꯗꯥꯛꯇꯔꯗ ꯑꯗꯣ ꯉꯥꯛꯇꯪꯒꯤ ꯈꯣꯡꯗꯣ ꯀꯩꯅꯣ ꯇꯧꯕꯒꯤ ꯈꯣꯠꯄ ꯌꯦꯡꯍꯟꯕ ꯑꯣꯏꯔꯝꯒꯅꯤ ꯂꯩꯊꯦꯛꯄ ꯈꯣꯠꯄꯒꯤ ꯐꯥꯅꯕ ꯑꯗꯨꯒ ꯑꯩꯒꯤ ꯈꯣꯡ ꯌꯣꯠꯄꯨꯝꯃꯤ ꯃꯥ ꯊꯥꯒꯠꯂꯛꯏꯕ
ꯎꯝ
ꯌꯣꯠ ꯐꯨꯝꯗꯣꯛꯔꯛꯄꯗꯨꯅ ꯌꯣꯠ ꯐꯨꯝꯗꯣꯛꯔꯛꯄꯥꯗꯨꯅꯥ ꯂꯩꯌꯦꯅꯀꯣ ꯊꯥꯒꯠꯂꯛꯦ ꯑꯗꯨꯒ ꯆꯠꯂ ꯌꯦꯡꯉꯨꯔꯦ ꯑꯗꯣ ꯃꯥꯗꯤ ꯑꯩꯅ ꯏꯅꯐꯣꯔꯝ ꯇꯧꯗ꯭ꯔꯤꯕ ꯃꯥ ꯆꯠꯄꯗꯣ ꯃꯥ ꯆꯠꯄꯗꯣ ꯑꯩꯅ ꯀꯩꯅꯣ ꯇꯧꯗ꯭ꯔꯦꯕꯀꯣ ꯍꯦꯠ ꯑꯩ ꯂꯥꯛꯀꯅꯤ ꯈꯣꯠꯀꯅꯤꯅ ꯁꯤꯗꯤ ꯍꯥꯏꯔꯝꯗ꯭ꯔꯦꯕ ꯃꯣꯏ ꯅꯤꯡꯊꯧꯈꯣꯡ ꯑꯗꯨ ꯌꯧ ꯑꯗ ꯑꯩꯅ ꯈꯪꯍꯥꯏ ꯍꯥꯏ ꯖꯤꯜꯂꯨꯕ ꯑꯩꯁꯨ ꯊꯕꯛ ꯆꯠꯄꯗ ꯁꯪꯉꯛꯒꯦꯅ ꯑꯗꯣ ꯃꯥꯁꯦ ꯀꯔꯤꯝꯇ ꯁꯦꯝ ꯁꯥꯗꯕꯤ ꯂꯩꯍꯧꯔꯖꯥꯠꯅꯤ
ꯐꯃꯨꯡꯗ ꯈꯣꯡꯈ꯭ꯋꯥ ꯑꯝ ꯆꯥꯔ ꯂꯧꯊꯣꯛꯑꯒ ꯝꯈꯣꯡꯖꯦ ꯑꯍꯥꯟꯕ ꯇꯤꯡꯊꯣꯛ ꯂꯩꯔꯝꯃꯦꯕꯀꯣ ꯑꯗꯨꯗꯒꯤꯗꯤ ꯃꯥꯁꯦ ꯀꯥꯎꯊꯣꯛꯈ꯭ꯔꯖꯥꯠꯅꯤꯗꯅ ꯊꯦꯛꯆꯜꯂꯛꯄꯅꯦ ꯑꯩꯈꯣꯏ ꯏꯃꯅ ꯁꯨꯃꯥꯏꯅ ꯀꯩꯅꯣ ꯃꯁꯤ ꯃꯈꯣꯡ ꯌꯣꯠꯄꯅꯤ ꯍꯥꯏꯔ ꯃꯥ ꯃꯈꯣꯡ ꯊꯦꯛ ꯁꯥꯟꯅꯩꯁꯦ ꯁꯤꯅꯦ ꯑꯩꯅ ꯈꯜꯂꯤꯁꯦ ꯑꯗꯨ ꯑꯃꯨꯛ ꯊꯦꯊꯣꯛꯈ꯭ꯔꯦ ꯉꯁꯤꯚꯥꯏ ꯀꯊ ꯇꯧꯔꯤꯕ ꯃꯅꯤ ꯏ ꯈꯪꯉꯖꯤꯦ ꯍꯣꯏ ꯑ ꯍꯥꯏꯊ ꯀ ꯄꯨꯔꯤ ꯃꯤ ꯀꯡ
ꯊꯥꯗꯔꯛ ꯃꯊꯔꯛꯀꯤ ꯃꯤ ꯃꯥꯜꯂꯦ ꯑꯗꯨ ꯑꯗꯨꯕꯨ ꯅꯨꯄꯤ ꯊꯤꯔꯕꯣ
ꯔꯦ ꯁꯅꯨ ꯀ ꯑꯅꯤ ꯌꯥꯔ
ꯎꯝ
ꯃꯄꯥ ꯃꯃꯥꯗꯤ ꯂꯩꯈꯤꯗ꯭ꯔꯦ ꯃꯄꯥꯗꯤ ꯂꯩ
ꯃꯥ ꯃꯣꯏ ꯃꯣꯏ ꯇꯣꯂꯣꯞꯁꯦ ꯀꯌꯥꯃꯨꯛ ꯁꯥꯥꯡꯒꯦ ꯃꯣꯏꯁꯨ
ꯎꯝ ꯀꯤꯌꯥꯔ ꯇꯦꯛꯀꯔꯁꯦ ꯆꯥꯎꯧꯔꯥꯛꯅ ꯂꯨꯄꯥ ꯀꯩꯅꯣꯗꯤ ꯁꯥ ꯃꯥꯜꯂꯦ ꯂꯤꯁꯤꯡ ꯀꯨꯟ ꯃꯌꯥ ꯀꯨꯟꯅꯤꯊꯣꯏ ꯁꯥꯃꯨꯛꯇꯤ ꯆꯥ ꯃꯥꯜꯂꯦ
ꯎꯝ ꯃꯣꯏ ꯗꯥꯏꯔ ꯔꯔꯤꯒꯨꯔ ꯄꯣꯁ ꯅꯠꯇꯝꯣ
ꯅꯠꯇꯦꯗ ꯀꯣꯟꯇ꯭ꯔꯦꯛꯅꯤꯗ
ꯎꯝ
ꯑꯔ ꯑꯦꯁ ꯑꯦꯁꯀꯤ ꯊ꯭ꯔꯨ ꯔꯦ ꯍꯥ ꯄꯣꯛꯄꯅꯦ
ꯑꯥ ꯈꯪꯗꯦꯗ ꯑꯔꯦꯁꯦ ꯁ ꯌꯥꯎꯔꯗꯣ ꯀꯩꯅꯣ ꯈꯪꯗꯦꯗ ꯃꯅꯤꯄꯨꯔꯗꯤ
ꯎꯝ ꯑꯁꯁ ꯌꯥ ꯐ
ꯑ
ꯑꯗꯨ ꯇꯜꯂꯤꯅꯤ ꯇꯔꯩꯁꯦꯁ ꯀꯥꯏꯅ
ꯑꯣ
ꯑꯁ ꯄꯨꯟꯁꯤꯁꯦ ꯈꯪꯗꯦꯗ ꯀꯃꯥꯏꯅ ꯇꯧꯗꯣꯏꯅꯣ ꯃꯤꯁꯝ ꯑꯣꯏꯔꯁꯨ ꯄꯨꯟꯁꯤꯁꯦ ꯋꯥꯕ ꯅꯠꯇ꯭ꯔꯥ ꯄꯩꯁꯥ ꯄꯥꯏꯒꯦ ꯍꯥꯏꯔꯒꯅ ꯁꯤꯕ ꯀꯗꯕ ꯃꯊꯧ ꯇꯥꯕ ꯅꯨꯡ ꯇꯥꯛ ꯂꯩꯕ ꯇꯥꯕ ꯋꯥꯈꯜ ꯁꯥꯟꯇꯤꯗꯤ ꯂꯩꯇꯕꯤꯗ ꯄꯨꯡꯁꯥꯠ ꯆꯠꯂꯒ ꯑꯩꯈꯣꯏꯒꯤ ꯑꯉꯥꯡ ꯉꯥꯡꯉꯒ ꯄꯟꯗꯤꯠꯀ ꯑꯣꯏꯕ ꯁꯥꯥꯟꯔꯀꯥꯟꯗꯀꯣ ꯑꯗꯨꯅ ꯃꯤꯅ ꯑꯃꯨꯛ ꯍꯥꯏꯗꯤ ꯂꯩꯗꯅ ꯑꯗꯨꯃꯥꯏ ꯑꯣꯏꯔꯒꯅ ꯈꯔ ꯃꯤ ꯃꯔꯞ ꯊꯤꯟꯕ ꯀꯩ ꯀꯥ ꯑꯣꯏ ꯍꯥꯏꯕ ꯆꯝꯅ ꯍꯤꯡꯕ ꯀꯔꯝꯕ ꯃꯔꯛꯇ ꯂꯩꯗꯣꯏꯅꯣ ꯈꯪꯗ꯭ꯔꯦ ꯑꯩꯈꯣꯏꯁꯦ
ꯈꯪꯗꯦ ꯆꯝꯅ ꯆꯝꯅ ꯑꯗꯨꯝ ꯈꯔ ꯂꯩꯕꯗꯨꯔ ꯈꯔ ꯄꯦꯟꯊꯣꯛꯑꯒ ꯆꯝꯅ ꯍꯤꯡꯕ ꯑꯃ ꯀꯝ ꯌꯥꯎꯗꯕꯤꯗ
ꯆꯝꯅ ꯍꯤꯡꯕꯗꯣ ꯆꯝꯕꯗꯨꯗ ꯈꯤꯇꯪ ꯆꯝꯒꯦ ꯇꯧꯕꯗꯣ ꯑꯃꯨꯛ ꯄꯩꯁꯥ ꯇ ꯅ ꯑꯦꯛꯂꯤꯗ ꯄꯩꯁꯥ ꯇ ꯀꯔꯕꯥꯔ ꯇꯧꯕꯗ ꯈꯪꯅꯕ ꯃꯥꯏ ꯃꯥꯏ ꯁꯪꯒ ꯊꯤꯅꯔꯛꯀꯅꯤꯗꯣ ꯑꯁ ꯉꯥꯎꯔꯦ ꯋꯥꯈꯜꯁꯦ ꯀꯔꯝꯕ ꯂꯝꯕꯤꯗ ꯑꯗꯨꯕꯨ ꯇꯥꯗꯣꯔꯤꯅꯣ ꯈꯪꯗ꯭ꯔꯦ ꯈꯜꯂꯗꯤ ꯅꯨꯄꯤꯁꯦ ꯊꯤꯖꯤꯟꯗ ꯌꯥꯔꯛꯑꯔꯣꯏꯅꯦ ꯑꯩꯈꯣꯏꯁꯦ
ꯑꯁ ꯑꯩꯗꯤ ꯋꯥꯠꯈꯤꯅꯤꯗ ꯉꯁꯥꯏꯒꯤ ꯇꯣꯂꯣꯞꯀ ꯆꯥꯔꯒ ꯉꯥꯎꯕꯗꯧ ꯋꯥꯠꯂꯤ
ꯍꯥꯏ ꯋꯥꯅꯤꯗꯅꯕꯣ ꯅꯨꯄꯤꯗꯣ ꯀꯨꯏꯅ ꯁꯥꯡꯅ ꯂꯩꯕ ꯌꯥꯔꯨꯕꯒꯤꯅꯦ
ꯑꯗꯨꯒꯕꯨꯗꯤ ꯑꯩꯈꯣꯏꯗꯤ ꯀꯨꯏꯅ ꯁꯥꯡꯅ ꯑꯩꯈꯣꯏꯅꯤ ꯀꯨꯏꯅ ꯁꯥꯡꯅ ꯂꯩꯕ ꯌꯥꯏ ꯃꯣꯏꯅꯤ ꯇꯧꯔꯤ
ꯎ ꯍꯄꯅ
ꯑꯩꯉꯣꯟꯗꯒꯤ ꯑꯩꯉꯣꯟꯗ ꯆꯍꯤ ꯑꯃꯁꯨ ꯍꯜꯂꯤꯕꯅꯤ ꯃꯥꯅ ꯑꯃꯒꯤ ꯑꯃꯒ ꯑꯃꯨꯛ ꯏꯆꯥꯡ
ꯍꯧꯖꯤꯛ ꯃꯥ ꯆꯍꯤ ꯌꯥꯝꯃꯕꯗ ꯀꯨꯟ ꯇꯔꯨꯛ ꯁꯨꯔꯕ꯫
ꯃꯥꯅ ꯇꯨꯊꯥꯎꯖꯟ ꯃꯥꯅ ꯇꯨꯊꯥꯎꯖꯟꯒꯤ ꯑꯥꯒꯁꯇ꯫